ꯇꯀꯤꯡ ꯆꯠꯁꯦꯅ ꯊꯣꯛꯎꯕ ꯑꯗꯨꯒ ꯆꯪꯉꯛꯑꯦ ꯑꯗꯨꯒ ꯁꯨꯃꯥꯡꯗ ꯁꯨꯝ ꯋꯥꯥꯛꯀꯤꯡ ꯆꯠꯂꯝꯕꯅꯤ ꯑꯗꯨꯝ ꯌꯥꯝ ꯂꯥꯡꯉꯦ ꯁꯨꯃꯥꯡꯁꯤꯁꯨ
ꯑꯣ ꯁꯨꯃꯥꯡꯂꯣꯝꯗ ꯂꯥꯡꯉꯒꯅ ꯁꯣꯔꯣꯛꯂꯣꯝꯗ ꯉꯥꯏꯍꯥꯛ ꯁꯨꯝ ꯊꯣꯛꯎꯗꯅ ꯅꯣꯏ ꯍꯦꯟꯐꯝ ꯂꯩꯕ ꯑꯗꯣꯝꯗꯣ ꯍꯥꯏꯕꯗꯤ ꯑꯗꯨꯗꯤ ꯌꯥꯝ ꯍꯥꯡꯉꯤꯗꯅꯀꯣ ꯂꯥꯡꯉꯒꯁꯨ ꯑꯗꯨ ꯅꯠꯇ꯭ꯔꯒꯁꯨ ꯅꯣꯏ ꯀꯛ ꯀꯀꯥꯒꯤ ꯅꯧꯅ ꯁꯥꯕ ꯏꯁ꯭ꯀꯨꯜ ꯑꯗꯨꯝ ꯁ꯭ꯋꯥꯏꯗ ꯑꯣꯏꯔꯁꯨ ꯑꯗꯨꯝ ꯌꯥꯝ ꯍꯥꯡꯉꯤꯗꯅ ꯀꯣ ꯑꯗꯨꯃꯥꯏꯅ ꯉꯥꯛꯊꯣꯛꯄ ꯌꯥꯕ꯭ꯔꯥ ꯌꯦꯡꯉꯨ ꯀꯩꯅꯣ ꯑꯗꫭꯔꯒꯅ
ꯑꯣ ꯐꯔꯦ ꯐꯔꯦ ꯍꯜꯂꯛꯄ ꯀꯌꯥꯝ ꯀꯨꯏꯔꯒꯦ
ꯑꯩꯁꯦ ꯍꯜꯂꯛꯄ ꯀꯨꯏꯗꯔꯤꯌꯦ ꯉꯁꯤꯗ ꯃꯤꯗꯤ ꯂꯩꯍꯧꯔꯤꯑꯕꯀꯣ ꯑꯗꯨ ꯂꯩꯍ ꯑꯩꯅꯣ ꯍꯥꯏ ꯀꯩꯅ ꯕ ꯍꯥꯏꯇꯥꯥꯔꯦ ꯎ ꯇꯔꯥꯥꯕ ꯐꯥꯒꯗꯕ ꯑꯗꯨꯒꯤ ꯃꯣꯏ ꯑꯗꯨꯝ ꯉꯥꯏꯅꯍꯧꯕ ꯑꯗꯨꯗꯒꯤ ꯍꯧꯖꯤꯛꯀꯤ ꯐꯥꯒꯗꯕꯗꯨ ꯂꯥꯛꯄꯗꯒꯤ ꯑꯗꯨꯝ ꯃꯤꯁꯨ ꯏꯛꯁꯤꯟ ꯆꯟꯁꯤꯜꯂꯦꯅ ꯑꯩ ꯍꯜꯂꯒꯦꯅ ꯑꯗꯨꯝ ꯍꯜꯂꯛꯑꯕ ꯃꯣꯏꯕꯨꯗꯤ ꯂꯩꯍꯧꯔꯤꯕꯅꯦꯕꯀꯣ ꯑꯗꯨꯝ ꯈꯔ ꯊꯦꯡꯅꯗꯧ ꯃꯥꯜꯂꯦ ꯃꯣꯏꯗꯣ ꯃꯣꯏ ꯑꯍꯨꯝꯅꯦꯕ ꯀꯣ ꯉꯥꯏꯍꯧꯔꯤꯗꯣ ꯑꯗꯣ ꯑꯩꯈꯣꯏꯒꯤꯗꯤ ꯊꯕꯛꯇꯣ ꯂꯩꯇ꯭ꯔꯦꯗꯅꯀꯣ ꯃꯣꯏ ꯑꯗꯨꯝ ꯑꯣꯏꯖꯔꯕꯅꯤꯅ ꯑꯩ ꯍꯜꯂꯒꯦꯅ ꯍꯥꯏꯔꯒ ꯑꯗꯨꯝ ꯍꯜꯂꯛꯑꯦ ꯍꯣ ꯐꯔꯦ ꯐꯔꯦꯅ ꯑꯗꯨꯅꯤ ꯑꯗꯨ ꯅꯪ ꯉꯁꯤꯗꯤ ꯊꯕꯛ ꯀꯔꯤꯝꯇ ꯆꯠꯊꯣꯛꯇ꯭ꯔꯕ ꯌꯨꯝꯗ ꯑꯗꯨꯝ ꯂꯩꯔꯕꯣ ꯀꯃꯥꯏꯅ ꯇꯧꯒꯦ
ꯑꯣ ꯆꯠꯊꯣꯛꯏꯗ ꯊꯕꯛꯇꯣ ꯉꯁꯥꯏꯗꯣ ꯑꯩꯗꯣ ꯄꯨꯡ ꯀꯩꯅꯣꯐꯥꯎꯗꯤ ꯄꯣꯊꯥꯔꯝꯃꯤ ꯑꯃ ꯃꯈꯥꯏ ꯑꯅꯤ ꯁ꯭ꯋꯥꯏꯕꯨꯗꯤ ꯄꯣꯊꯥꯔꯝꯃꯤ ꯑꯗꯨꯗꯨꯒ ꯀꯩꯅꯣ ꯇꯧꯕ ꯑꯥ ꯑꯣ ꯑꯩꯅ ꯍꯥꯟꯅ ꯆꯠꯂꯝꯕ ꯀꯩꯅꯣꯒꯤꯗꯣ ꯑꯃ ꯊꯕꯛ ꯌꯥꯎꯔꯝꯕ ꯃꯐꯝꯗꯣ ꯑꯗꯨ ꯀꯣꯏꯔꯣ ꯈꯣꯠꯂꯣꯅ ꯍꯥꯏꯔ ꯀꯟꯅ ꯍꯥꯏꯔꯛꯄ ꯍꯥꯏꯇꯥꯔꯦ ꯑꯗꯨꯒꯤ ꯆꯠꯂꯨꯕ ꯑꯗꯨ ꯃꯥꯒꯤꯁꯨ ꯃꯐꯝ ꯅꯥꯀꯟꯗꯁꯨ ꯑꯃ ꯑꯅꯧꯕ ꯁꯥ ꯂꯩꯔꯝꯃꯦ ꯑꯗꯩ ꯆꯧꯀ꯭ꯔꯤ ꯀꯩꯀꯩꯁꯨ ꯂꯣꯏ ꯈꯤꯜꯂꯒ ꯂꯩꯔꯝꯃꯦ ꯁꯨꯝ ꯌꯦꯡꯕ ꯑꯣꯏꯅ ꯆꯠꯁꯨ ꯆꯠꯂꯨꯕ ꯑꯗꯨꯝ ꯅꯨꯡꯉꯥꯏꯇꯦꯅ ꯁꯨꯝ ꯆꯠꯂꯨꯕꯅꯤꯗ ꯒꯥꯔꯤꯁꯨ ꯂꯩꯇꯕꯅꯤꯅ ꯑꯗꯨꯝ ꯑꯩꯈꯣꯏꯒꯤ ꯂꯥꯏꯟꯗ ꯑꯗꯨꯝ ꯇꯧꯔ ꯆꯠꯂꯦꯕꯀꯣ ꯑꯗꯨꯗꯨꯒ ꯀꯩ ꯍꯥꯏꯅꯤ ꯑꯗꯩ ꯑꯗꯨ ꯉꯥꯛꯇ ꯁꯟꯇꯕ ꯊ ꯇꯣꯆꯦ ꯃꯆꯦ ꯃꯠꯆꯠ ꯂꯩꯕ ꯑꯗꯒꯤ ꯏꯃꯥꯟꯅꯕ ꯑꯃ ꯑꯥ ꯃꯄꯥꯟ ꯂꯝꯝꯗ ꯂꯩꯕ ꯍꯟꯗꯛ ꯑꯦꯛꯖꯥꯝ ꯊꯥꯈꯤꯕꯗꯣ ꯑꯗꯨꯗꯨꯒꯤ ꯃꯣꯏ ꯃꯆꯦꯒꯤ ꯃꯆꯥ ꯑꯃꯁꯨꯀꯣ ꯅꯣꯏꯔꯣꯝꯗ ꯄꯥꯟꯕꯗꯣ ꯑꯗꯨꯒꯤ ꯃꯆꯦꯒꯤ ꯃꯆꯥ ꯆꯥꯝꯃꯁꯨ ꯃꯥꯒꯤ ꯆꯅꯥꯕ ꯈꯣꯠꯄ ꯇꯧꯋꯦꯅ ꯑꯝꯇ ꯌꯦꯡꯕꯤꯔꯣ ꯂꯥꯛꯑꯣ ꯇꯧ ꯌꯦꯡꯉꯨꯕ ꯑꯗꯨꯒꯤ ꯑꯥꯡꯗꯣ ꯑꯉꯥꯡ ꯑꯣꯏꯔꯁꯨ ꯇꯤꯟꯗꯣ ꯑꯥ ꯌꯧꯅ ꯆꯥ ꯂꯩꯔꯝꯃꯦ ꯑꯗꯨꯗꯨꯒꯤ ꯑꯁꯤꯗꯤ ꯀꯩꯀꯩ ꯇ꯭ꯔꯤꯠꯃꯦꯟ ꯐꯖꯅ ꯇꯧꯊꯣꯛꯇꯗꯤ ꯌꯥꯔꯣꯏ ꯈꯣꯠꯂꯣꯏ ꯍꯤꯗꯥꯛ ꯆꯥꯎꯋꯑꯣꯅ ꯑꯗꯨꯃꯥꯏꯅ ꯏꯕꯤꯝꯃꯦ ꯕꯣꯔꯗꯤꯡꯅ ꯍꯪꯆꯤ ꯆꯪꯗꯣꯏꯪ ꯑꯗꯨꯣꯏꯅꯦ ꯑꯗꯨꯒꯤ ꯃꯆꯤꯠ ꯃꯆꯦꯠ ꯃꯈꯥ ꯃꯥ ꯑꯗꯨꯝ ꯆꯠꯂꯨꯔꯦ ꯑꯗꯨꯒ ꯍꯜꯂꯒ ꯍꯧꯖꯤꯛꯄꯨꯗꯤ ꯑꯗꯨꯝ ꯌꯨꯝꯗ ꯂꯩ ꯋꯥꯀꯤꯜ ꯆꯀꯌꯥ ꯍꯥꯏꯁꯨ ꯈꯔ ꯊꯦꯡꯈ꯭ꯔꯦꯕ ꯉꯁꯤꯗꯣ ꯅ ꯊꯣꯉꯥꯏꯅꯁꯨꯦꯄꯣꯠ ꯂꯝꯄꯥꯛ ꯁꯐꯧ ꯊꯨꯔꯦ ꯑꯗꯨꯗꯨꯒ ꯑꯗꯨꯝ ꯆꯪꯉꯒꯀꯣ ꯉꯇꯪ ꯏꯅꯧꯄ ꯇꯧꯔꯒ ꯁꯨꯝ ꯃꯪꯒꯣꯟꯅ ꯁꯨꯝ ꯐꯥꯝꯃ ꯂꯩꯔꯝꯕꯅꯤꯗ
ꯍꯣ ꯑꯗꯨꯅꯦ ꯑꯩꯁꯨꯅꯦ ꯍꯧꯁꯤꯔꯥꯅ ꯈꯜꯂꯝꯕꯅꯦꯕ ꯑꯗꯨꯗ ꯑ ꯐꯔꯛ ꯇꯥꯗꯕ ꯇꯥꯏꯃꯤꯡꯁꯦ ꯍꯥꯏꯕꯗꯤ ꯍꯜꯂꯛꯄꯒ ꯑꯗꯨꯝ ꯃꯝꯕꯒ ꯑꯗꯨꯝ ꯆꯥꯟꯅꯗꯕ ꯍꯥꯏ ꯍꯥꯏꯇꯥꯔꯦꯀꯣ ꯑꯗ ꯍꯟꯃꯤꯟꯅꯔꯛꯄꯗ ꯑꯗꯨꯝ ꯋꯥꯋꯥꯛꯀꯤꯡ ꯑꯣꯏꯅ ꯍꯜꯂꯛꯄꯗꯨ ꯑꯣꯏꯗꯤ ꯐꯗꯕ ꯑꯗꯨ ꯅꯠꯇꯕꯅꯤꯅ ꯌꯨꯝꯗ ꯑꯃꯨꯛ ꯆꯪꯉꯤ ꯐꯤꯔꯣꯜ ꯑꯃꯨꯛ ꯍꯣꯡꯗꯣꯛꯅꯤ ꯇꯧꯔꯀꯥꯟꯗꯗꯤ ꯑꯗꯨꯝ ꯊꯦꯡꯉꯗꯧꯕꯀꯣ ꯑꯗꯨꯒꯤ ꯑꯩꯁꯨ ꯍꯣꯏꯗ ꯍꯥꯏꯕꯗꯤ ꯍꯧꯔꯛꯇ꯭ꯔꯦꯣ ꯑꯗꯨꯒꯤꯗꯣ ꯉꯁꯤ ꯆꯠꯂꯨꯕꯗꯨꯕꯨ ꯀꯩ ꯀꯩ ꯑꯥ ꯀꯩ ꯀꯩ ꯇꯧꯔꯛꯀꯦ ꯍꯥꯏꯕꯗꯤ ꯑꯗꯨꯝ ꯋꯥꯔꯤ ꯇꯧꯔꯒ ꯀꯩꯀꯩ ꯆꯥꯕ ꯀꯩꯝꯇ ꯇꯧꯔꯛꯇꯕꯤꯗ ꯑꯗꯨꯝ ꯂꯥꯛꯄ꯭ꯔꯥ ꯀꯃꯥꯏ ꯀꯃꯥꯏꯅ ꯇꯧꯒꯦ ꯅꯪ ꯅꯃꯥꯟꯅꯕꯒꯤ ꯑꯗꯒꯤ ꯑꯅꯧꯕ ꯑꯃ ꯁꯥꯗꯣꯛꯑꯦ ꯍꯥꯏꯁꯦ ꯍꯥꯟꯅ ꯂꯩꯔꯤꯗꯨꯗꯤ ꯑꯅꯧꯕ ꯃꯐꯝ ꯑꯃꯗ ꯍꯣꯡꯗꯣꯛꯑꯦ ꯍꯥꯏꯔꯤꯕ꯭ꯔꯥ ꯅꯠꯇ꯭ꯔꯒ ꯑꯩꯈꯣꯏꯒꯤ ꯑꯅꯤ ꯁꯨꯅꯕ ꯍꯣꯡꯗꯣꯛꯄꯒ ꯍꯥꯏꯔ ꯑꯗꯨ ꯁ ꯍꯥꯏꯔ ꯍꯥꯏꯕꯤꯔꯅꯦ
ꯑꯣ ꯆꯥꯅꯕꯁꯦ ꯑꯩ ꯁꯤꯗꯒꯤ ꯑꯆꯥꯄꯣꯠ ꯀꯩꯀꯩ ꯁꯣꯏꯕꯨꯝ ꯀꯥꯡꯉ ꯀꯩꯀꯩ ꯇꯧꯔ ꯈꯔ ꯄꯨꯔ ꯆꯠꯂꯦ ꯃꯌꯥꯗꯁꯨ ꯑꯗꯨꯝ ꯆꯥꯅꯕ ꯀꯩꯀꯩ ꯍꯥꯏꯗꯤ ꯁꯤꯡꯖꯨ ꯂꯩꯗꯅ ꯈꯣꯠꯇ ꯇꯧꯔꯒ ꯁꯦꯝꯃꯝꯃꯦ ꯌꯥꯝꯃꯟꯅ ꯆꯥꯕ ꯉꯝꯗꯕꯤ ꯑꯗꯨꯃꯥꯏꯅ ꯂꯩꯔꯝꯃꯦ ꯑꯗꯣ ꯃꯥꯒꯤ ꯁꯦꯝꯗꯣꯛ ꯄꯥꯏꯁꯦ ꯍꯣꯏ ꯃꯥꯒꯤ ꯍꯧꯖꯤꯛ ꯂꯩꯔꯤꯕꯗꯣ ꯑꯗꯨꯗꯨꯒ ꯊꯪꯅꯅ ꯊꯪꯅꯕ ꯅꯠꯇꯦ ꯃꯔꯛꯇ ꯃꯣꯏ ꯀꯩꯔꯥꯛ ꯀꯥꯞꯕ ꯑꯃ ꯂꯩꯔꯅꯤ ꯑꯗꯨꯒ ꯊꯪ ꯍꯥꯏꯗꯤ ꯑꯗꯨꯝ ꯆꯞ ꯃꯥꯟꯅꯕ ꯀꯩꯅꯣꯗꯤ ꯍꯥꯏꯗꯤ ꯄꯨꯟꯗꯤ ꯄꯨꯜꯂꯤꯦꯕꯀꯣ ꯍꯥꯏꯗꯤ ꯀ ꯀꯃꯥꯏꯅ ꯍꯥꯏꯅꯤ ꯍꯣꯏ ꯑꯩꯈꯣꯏ ꯅꯣꯏ ꯅꯍꯋꯥꯏ ꯍꯣꯁꯇꯦꯜꯗ ꯂꯩꯕ ꯀꯥꯟꯗ ꯑꯗꯨꯃꯥꯏꯅ ꯂꯩꯕꯗꯤ ꯂꯩꯕ ꯑꯗꯨꯝ ꯄꯔꯦꯡ ꯅꯗꯤ ꯄꯔꯦꯡꯗꯨ ꯑꯣꯏꯕ ꯑꯗꯨꯗꯨꯒ ꯑꯃꯅ ꯀꯩꯅꯣ ꯇꯧꯔꯦ ꯍꯥꯏꯕꯗꯤ ꯀꯩꯅꯣ ꯇꯧꯔꯦꯕꯀꯣ ꯍꯥꯏꯕꯗꯤ ꯑꯃꯗꯣ ꯈꯔꯗꯤ ꯂꯥꯞꯅꯩꯒꯗ ꯑꯣꯏ ꯇꯥꯔꯒꯁꯨ ꯑꯗꯨꯒꯤ ꯄꯨꯂꯞ ꯄꯔꯦꯡꯗꯤ ꯑꯣꯏꯕ ꯑꯗꯨꯗ ꯃꯥꯒꯤ ꯀꯩꯅꯣꯁꯨ ꯃꯄꯥꯟ ꯊꯣꯛꯐꯝ ꯀꯩꯀꯩ ꯇꯧꯕ ꯃꯌꯥꯝꯗꯣ ꯂꯣꯏ ꯁꯦꯝꯃꯦ ꯑꯗꯒꯤ ꯀꯩꯅꯣ ꯇꯧꯔꯦ ꯑ ꯃꯥ ꯐꯖꯅ ꯍꯥꯏꯗꯤ ꯐꯝꯐꯝ ꯅꯝꯐꯝ ꯍꯥꯏꯗꯤ ꯑꯗꯨꯅ ꯐꯝꯃꯒ ꯃꯥꯥꯏꯗꯤ ꯃꯤꯗ ꯌꯥꯝ ꯂꯥꯛꯄꯒꯤꯀꯣ ꯉꯁꯤꯁꯨ ꯃꯤ ꯇꯔꯥꯃꯥꯄꯜ ꯑꯗꯨꯃꯥꯏꯅ ꯂꯥꯛꯍꯧꯋꯦ ꯅꯍꯥꯟ ꯊꯥꯡꯖꯀꯥꯟꯗ ꯀꯨꯟ ꯇꯔꯨꯛ ꯂꯥꯛꯏꯦ ꯃꯤ ꯃꯌꯥꯝꯗꯣ ꯑꯗꯨ ꯌꯥꯝꯃꯦꯟꯕꯗꯨꯒꯤ ꯐꯝꯃꯝꯁꯨ ꯆꯤꯟꯅꯕꯒꯤ ꯐꯝꯃꯝꯁꯨ ꯁꯦꯝꯕ ꯑꯗꯒꯤ ꯃꯄꯥꯟ ꯃꯄꯥꯟ ꯊꯣꯛꯐꯝꯁꯨ ꯈꯔ ꯅꯨꯡꯉꯥꯏꯇꯕꯀꯣ ꯈꯔ ꯂꯥꯞꯅ ꯆꯠꯄ ꯅꯣꯡꯁꯤꯡ ꯆꯨꯔꯀꯥꯟ ꯅꯨꯡꯉꯥꯏꯇꯦꯅ ꯑꯗꯨꯒꯤꯁꯨ ꯇꯧꯔꯒ ꯍꯥꯏꯗꯤ ꯃꯥꯒꯤꯗꯤ ꯃꯤ ꯌꯥꯝ ꯂꯥꯛꯄꯅꯤꯅ ꯄꯩꯁꯥꯁꯨ ꯌꯥꯝ ꯆꯥꯎꯕꯅꯤꯅꯀꯣ ꯑꯗꯨꯝ ꯇꯥꯟꯕꯖꯥꯠꯅꯤ ꯑꯗꯨꯅ ꯇꯦꯛ ꯇꯦꯛ ꯇꯦꯛ ꯍꯥꯏꯗꯤ ꯃꯐꯝꯗꯣ ꯆꯤꯌꯔꯁꯨ ꯑꯃ ꯂꯧꯍꯧꯔꯦꯕꯀꯣ ꯑꯗꯨ ꯇꯧꯔꯒ ꯊꯝꯃꯒ ꯑꯗꯨꯝ ꯃꯤ ꯈꯔꯌꯥꯝ ꯂꯥꯛꯄꯅꯤꯅ ꯑꯗꯨꯃꯥꯏꯅ ꯇꯧꯔꯒ ꯑꯗꯨꯃꯥꯏꯅ ꯌꯦꯡꯗꯧ ꯃꯥꯜꯂꯦ ꯑꯉꯥꯡ ꯑꯃꯁꯨ ꯊꯝꯃꯝꯃꯦꯕ ꯀꯣꯃꯥꯏꯗꯣ ꯑꯩ ꯇꯣꯛꯈꯤꯕꯗꯒꯤ ꯑꯗꯨꯃꯥꯏꯅ ꯑꯩꯁꯨ ꯅꯪ ꯂꯥꯛ ꯅ ꯑꯗꯨꯝ ꯂꯥꯛꯑꯣ ꯈꯣꯠꯂꯣꯒ ꯑꯗꯨꯝ ꯍꯥꯏꯍꯧꯕꯅꯦ ꯑꯩꯅ ꯍꯣꯏ ꯑꯩꯗꯤ ꯆꯠꯇꯨꯔꯕꯅꯤꯅꯣ ꯈꯪꯗꯦ ꯑꯗꯨꯝ ꯎꯄꯥꯏ ꯂꯩꯇꯦ ꯈꯣꯠꯇꯦꯅ ꯑꯗꯨꯃꯥꯏꯅ ꯇꯧꯔꯒ ꯂꯩꯕ ꯑꯗꯨꯗꯒꯤ ꯁꯨꯝ ꯀꯣꯏꯕ ꯑꯣꯏꯅ ꯆꯠꯂꯨꯕꯅꯤ ꯁꯨꯝ ꯌꯨꯝꯗ ꯂꯩꯕꯁꯨ ꯑ ꯑꯄꯥꯁꯤꯁꯨ ꯂꯩꯅꯀꯣ ꯁꯨꯝ ꯍꯋꯥ ꯆꯥꯕ ꯑꯣꯏꯅ ꯀꯩ ꯇꯧꯔꯒ ꯆꯠꯂꯨꯕꯅꯤꯅ ꯑ ꯅꯣꯏꯅꯦ ꯉꯁꯤ ꯃꯤ ꯀꯌꯥ ꯂꯥꯛꯀꯦ ꯀꯃꯥꯏꯅ ꯇꯧꯒꯦ
ꯑꯣ ꯈꯨꯗꯤꯡ ꯁꯤꯁꯦ ꯀꯟꯅ ꯂꯥꯛꯄꯗꯤ ꯑꯣꯏꯗꯦꯕꯀꯣ ꯍꯥꯏꯕꯗꯤ ꯍꯧꯖꯤꯛꯀꯥꯟꯁꯦ ꯀꯩꯅꯣ ꯈꯪꯗꯦ ꯑꯗꯨꯝ ꯑꯌꯨꯛꯁꯤꯃ ꯈꯤꯇꯪ ꯂꯠꯂꯦ ꯅꯣꯡ ꯐꯥꯗꯣꯛꯁꯨ ꯈꯪꯆꯤꯟꯁꯤꯟꯟꯕ ꯌꯥꯎꯋꯦꯕꯀꯣ ꯑꯣ ꯉꯁꯤꯒꯤ ꯒꯤ ꯑꯣꯏꯅꯗꯤ ꯑꯗꯨꯝ ꯑꯌꯨꯛꯇꯗꯤ ꯀꯥ ꯍꯦꯟꯅ ꯆꯟꯗ꯭ꯔꯦ ꯑꯗꯒꯤ ꯈꯤꯇꯪ ꯅꯨꯃꯤꯠ ꯂꯩꯊꯔꯛꯄ ꯗꯒꯤꯗꯤꯅꯦ ꯃꯅꯝ ꯃꯅꯝ ꯃꯅꯝ ꯃꯅꯝ ꯂꯥꯛꯁꯟꯕꯤꯗꯨ ꯇꯧꯔꯦꯕ ꯑꯗꯨꯒꯤ ꯑꯉꯥꯡꯁꯨ ꯁꯨꯝ ꯑꯣꯏꯕ ꯑꯅꯝꯕꯅꯀꯣ ꯉꯁꯤꯒꯤ ꯑꯗꯨꯒꯤ ꯑꯗꯩ ꯑꯉꯥꯡꯅꯤꯅ ꯃꯊꯟꯗꯁꯨ ꯂꯥꯛꯇ꯭ꯔꯦꯗ ꯑꯗꯨꯝ ꯃꯃꯥꯒꯥ ꯃꯄꯥꯒꯥ ꯍꯛ ꯂꯛꯃꯤꯟꯅꯕ ꯑꯗꯨꯅ ꯃꯤꯖꯦ ꯉꯥꯁꯥꯏꯒꯤ ꯀꯩ ꯍꯥꯌꯅꯤ ꯑꯃꯥ ꯌꯦꯡꯕꯗ ꯗ ꯃꯣꯏ ꯑꯍꯨꯝ ꯁꯨꯃꯥꯏ ꯁꯨꯝ ꯂꯥꯛꯑꯃꯤꯅ ꯈꯪꯆꯤꯟ ꯆꯤꯟꯖꯤꯟꯕꯤꯗꯨ ꯑꯣꯏꯔꯦꯕ ꯑꯗꯒꯤ ꯑꯉꯥꯡꯅꯤꯅ ꯌꯦꯡ ꯌꯦꯡꯒꯦꯗꯪ ꯍꯥꯏꯕꯗꯒꯤ ꯑꯗꯨꯝ ꯀꯞꯄ ꯍꯧꯔꯦ ꯀꯞꯄꯅꯦ ꯂꯥꯎꯕꯅꯦ ꯃꯩꯁꯨ ꯂꯥꯛꯇꯦꯕꯀꯣ ꯃꯩ ꯌꯥꯝ ꯇꯣꯏ ꯆꯥꯡ ꯅꯥꯏꯅ ꯃꯨꯠꯂꯦ ꯃꯣꯏ ꯑꯁꯝꯁꯦ ꯑꯗꯨꯅ ꯖꯦꯅꯦꯔꯦꯇꯔ ꯃꯈꯣꯟꯅꯦ ꯑꯉꯥꯡ ꯀꯞ ꯄꯅꯦ ꯃꯤ ꯌꯥꯝꯕꯅꯦ ꯌꯥꯝ ꯅꯤꯜꯍꯟꯕꯗꯣ ꯑꯗꯒꯤ ꯃꯐꯝꯁꯨ ꯈꯤꯇꯪ ꯄꯤꯛꯏꯗꯅꯀꯣ ꯍꯥꯏꯕꯗꯤ ꯑ ꯉꯥꯏꯐꯝꯗꯨꯅ ꯇꯣꯉꯥꯟꯅ ꯂꯩꯔꯒ ꯑꯩꯈꯣꯏꯅ ꯇ꯭ꯔꯤꯠꯃꯦꯟ ꯇꯧꯕ ꯀꯩꯀꯥ ꯇꯧꯕꯗꯨꯅ ꯃꯅꯨꯡꯔꯣꯝꯗ ꯇꯣꯉꯥꯟꯅ ꯂꯩꯕ ꯑꯣꯏꯔꯒꯗꯤ ꯈꯤꯇꯪꯁꯨ ꯑꯃꯨꯛ ꯁꯥꯐꯗꯧꯕ ꯑꯗꯨꯝ ꯀꯥ ꯑꯃꯗꯨꯗ ꯉꯥꯏꯕꯁꯨ ꯇ꯭ꯔꯤꯠꯃꯦꯟ ꯇꯧꯕꯁꯨ ꯀꯞꯄꯁꯨ ꯂꯥꯎꯕꯁꯨ ꯖꯦꯅꯦꯔꯦꯇꯔꯁꯨ ꯂꯣꯏ ꯇꯧꯔꯃꯤꯅꯅꯦ ꯌꯥꯝ ꯀꯩ ꯍꯥꯏꯅꯤ ꯌꯥꯝ ꯆꯤꯟꯁꯤꯜꯂꯒ ꯌꯥꯝ ꯇꯧꯐꯝ ꯈꯪꯍꯟꯗꯕꯗꯨ ꯑꯣꯏꯌꯦꯕ ꯉꯁꯤꯗꯣ ꯍꯥꯏꯕꯗꯤ ꯃꯤꯗꯨꯁꯨ ꯑꯩꯅ ꯍꯥꯏꯔꯤꯁꯦ ꯑꯃ ꯂꯥꯛꯑꯦ ꯃꯅ ꯃꯅꯝ ꯃꯅꯝ ꯃꯅꯝ ꯃꯅꯝ ꯇꯧꯁꯤꯟꯈ꯭ꯔꯦꯕ ꯑꯗꯣ ꯑꯩꯅ ꯈꯟꯕꯗ ꯉꯁꯤꯁꯦ ꯑꯗꯨꯝ ꯀꯩꯅꯣꯒꯨꯝꯕꯗꯪ ꯑꯣꯏꯔꯝꯗꯧ ꯃꯥꯜꯂꯦ ꯑ ꯇꯔꯨꯛ ꯇꯔꯦꯠ ꯃꯨꯛꯇꯤ ꯑꯣꯏꯔꯝꯗꯧ ꯃꯥꯜꯂꯦꯕꯀꯣ ꯑꯗꯨꯒ ꯃꯥꯒꯤ ꯍꯧꯖꯤꯛꯀꯤ ꯑꯅꯧꯕ ꯅꯧꯅ ꯀꯩꯅꯣ ꯇꯧꯅꯤ ꯍꯥꯌꯕ ꯂꯥꯛꯄꯗꯨꯒ ꯊꯥꯔꯒꯗꯤ ꯍꯣꯌ ꯇꯔꯥ ꯇꯔꯥꯃꯛ ꯁꯨꯗꯔꯥꯒꯥꯁꯨ ꯍꯣꯌ ꯃꯄꯟ ꯁꯋ꯭ꯥꯏꯝ ꯅ ꯁꯨꯃꯥꯏꯅꯒ ꯂꯩꯔꯝꯒꯗ꯭ꯔꯥ ꯑꯗꯨꯃꯥꯏꯅꯗꯤ ꯑꯣꯏꯔꯝꯗꯧ ꯃꯥꯜꯂꯦ ꯌꯥꯝ ꯀꯟꯅ ꯅꯣꯏꯒꯤ ꯍꯥꯟꯅꯒꯤꯗꯨ ꯑꯗꯨꯃꯥꯏꯅ ꯌꯦꯡꯅꯔꯨꯔꯒꯗꯤ ꯑꯗꯨꯃꯥꯏꯅ ꯂꯥꯛꯄꯕꯨꯗꯤ ꯅꯠꯇꯦꯕꯀꯣ ꯑꯗꯨ ꯑꯣꯏꯔꯒꯁꯨ ꯉꯁꯥꯏꯒꯤ ꯂꯥꯛꯄ ꯃꯇꯝꯗ ꯑꯗꯨꯝ ꯇꯥꯏꯃꯤꯡ ꯑꯃꯗ ꯂꯣꯏ ꯂꯥꯛꯁꯤꯟꯕꯗꯣ ꯑꯣ ꯑꯗꯒꯤ ꯑꯃꯁꯨ ꯂꯥꯛꯑꯝꯃꯦꯕ ꯑꯗꯨꯁꯨ ꯑꯉꯥꯡꯅꯦꯕꯀꯣ ꯑꯗꯨꯁꯨ ꯂꯥꯛꯑꯝꯃꯦ ꯑꯗꯨꯒ ꯃꯌꯥꯝ ꯑꯗꯣ ꯉꯥꯏꯕ ꯎꯕꯗꯒꯤ ꯃꯥꯁꯦ ꯕꯣꯔꯗꯤꯡꯗꯁꯨ ꯆꯠꯅꯤ ꯍꯥꯏꯕ꯭ꯔꯥ ꯇꯨꯏꯁꯟꯗ ꯑꯃꯨꯛ ꯊꯤꯟꯗꯣꯏꯅꯤ ꯍꯥꯏꯕ꯭ꯔꯥ ꯀꯩꯅꯣ ꯑꯃꯨꯛ ꯍꯥꯏꯔꯦ ꯉꯥꯏꯍꯥꯛ ꯉꯥꯏꯕ ꯈꯣꯠꯄ ꯇꯧꯕꯗꯨꯁꯨ ꯑ ꯃꯤ ꯍꯥꯏ ꯁꯤ ꯉꯥꯏꯕꯁꯤ ꯀꯅꯥꯝ ꯉꯥꯏꯅꯤꯡꯗꯦꯗꯅ ꯍꯦꯛ ꯌꯧꯔꯛꯄ ꯑꯩ ꯍꯥꯟꯅ ꯌꯦꯡ ꯌꯥꯗꯣꯔ ꯑꯩ ꯍꯥꯟꯅ ꯌꯦꯡ ꯌꯗꯣꯔ ꯇꯧꯋꯦꯕꯀꯣ ꯑꯗꯨꯃꯥꯏꯅ ꯇꯧꯋꯤ ꯑꯗꯨꯃꯥꯏꯅ ꯂꯩꯌꯦ ꯑꯗꯨ ꯅꯪ ꯀꯩꯅꯣ ꯇꯧꯕꯗꯤ ꯅꯣꯏ ꯑꯥꯒꯤ ꯋꯥꯔꯤꯗꯨꯗꯤ ꯑꯗꯨꯝ ꯀꯟꯐꯥꯔꯝ ꯇꯥꯗ꯭ꯔꯤꯕ ꯀꯃꯥꯏ ꯇꯧꯒꯦ
ꯑꯗꯨ ꯀꯟꯐꯥꯔꯝ ꯇꯥꯔꯤꯅꯦ ꯍꯥꯏꯗꯨ ꯆꯠꯄꯁꯤ ꯑꯃꯨꯛ ꯈꯟꯖꯥꯟꯅ ꯂꯩꯔꯦ ꯑꯃꯨꯛ ꯍꯥꯏꯗꯤ ꯑꯗꯨ ꯑꯃꯨꯛ ꯇꯥꯗ꯭ꯔ ꯍꯌꯦꯡ ꯆꯠꯂꯨꯔꯒ ꯑꯃꯨꯛ ꯀꯩꯅꯣ ꯇꯧꯗ꯭ꯔꯗꯤ ꯑꯃꯨꯛꯁꯨ ꯈꯜꯂꯤꯕ ꯑꯗꯨ ꯒ꯭ꯌꯥꯟ ꯇꯥꯗꯦ ꯌꯦꯡ ꯌꯦꯡꯒꯤꯒꯦ ꯍꯥꯏꯗꯣꯛꯄꯗꯨ ꯉꯥꯏꯔꯒ ꯆꯠꯄ ꯌꯥꯁꯨ ꯑꯗꯨ ꯈꯜꯂꯦ ꯑꯗꯣ ꯁꯟꯗꯦ ꯐꯥꯎꯗꯤ ꯁꯨꯃꯥꯏꯅ ꯉꯥꯏꯔꯒ ꯂꯩꯔꯒꯦ ꯀꯩꯗ ꯈꯜꯂꯦꯕꯀꯣ ꯑꯗꯨꯏ ꯃꯇꯨꯡ ꯆꯠꯂꯁꯨ ꯆꯠꯇ꯭ꯔꯁꯨ
ꯑꯣ ꯍꯣꯏ ꯑꯗꯨꯁꯨ ꯆꯨꯝꯃꯦ ꯍꯥꯏꯕꯗꯤ ꯍꯣꯏ ꯋꯥꯈꯟꯗꯕꯨꯗꯤ ꯑꯩ ꯍꯥꯏꯔꯛꯇ꯭ꯔꯒꯁꯨ ꯑꯗꯨꯝ ꯆꯠꯁꯤꯜꯂꯒꯦ ꯈꯜꯂꯒꯁꯨ ꯉꯁꯥꯏꯒꯤ ꯊꯣꯛꯂꯛꯑ ꯃꯇꯨꯡꯗ ꯑꯩ ꯌꯥꯔꯅꯤ ꯍꯥꯏꯔꯒ ꯆꯠꯄꯗꯨꯒ ꯃꯦꯟꯃꯥꯟ ꯇꯥꯗꯅ ꯆꯠꯄꯗꯨꯒ ꯑꯗꯨꯝ ꯈꯤꯇꯪꯕꯨꯗꯤ ꯈꯦꯠꯅꯕꯅꯦꯕꯀꯣ ꯌꯨꯝꯗꯁꯨ ꯑꯦ ꯑꯩ ꯁꯨꯃꯥꯏꯟ ꯊꯣꯑꯝꯃꯤꯅ ꯑꯩ ꯆꯠꯂꯒꯦ ꯍꯥꯏꯕꯗꯨꯅ ꯈꯤꯇꯪ ꯉꯝꯃꯤꯗꯅꯕ ꯀꯑꯣ ꯑꯗꯒꯤ ꯈꯪꯗꯦ ꯑꯗꯨꯝ ꯀꯩꯁꯨꯕꯨꯗꯤ ꯂꯩꯇꯦ ꯍꯥꯏꯔꯒꯁꯨ ꯑꯗꯣ ꯑꯗꯨꯃꯥꯏꯅꯁꯨ ꯂꯩꯌꯦ ꯍꯥꯏꯕꯗꯤ ꯊꯣꯛꯂꯛꯑꯒ ꯆꯠꯄ ꯍꯥꯏꯗꯨꯅ ꯈꯤꯇꯪ ꯋꯥꯈꯜꯗ ꯅꯨꯡꯉꯥꯏꯊꯣꯛ ꯄ ꯍꯥꯏꯒꯗ꯭ꯔꯥ ꯈꯤꯇꯪ ꯂꯨꯝꯕ ꯍꯥꯏꯒꯗ꯭ꯔꯥ ꯑꯗꯨꯃꯥꯏꯅ ꯑꯣꯏꯕꯅꯦ ꯑꯗꯨ ꯑꯣꯏꯕ ꯇꯥꯔꯗꯤ ꯍꯌꯦꯡꯁꯨ ꯋꯥꯛꯀꯤꯡ ꯆꯠꯄ ꯌꯥꯗꯣꯔꯤꯕ꯭ꯔꯣ ꯅꯣꯡ ꯂꯤꯁꯤꯡ ꯇꯥꯗ꯭ꯔꯒꯗꯤ ꯀꯃꯥꯏꯅ ꯇꯧꯁꯦ ꯍꯥꯏꯅꯣ
ꯑꯣ ꯌꯥꯅꯤ ꯋꯥꯛꯀꯤꯡ ꯆꯠꯄꯩꯗꯤ ꯑꯗꯨꯝ ꯅꯪ ꯑꯗꯨꯝ ꯉꯥꯟꯇꯥ ꯂꯥꯛꯑꯣ ꯑꯗꯨꯗ ꯑꯗꯨꯝ ꯆꯠ ꯆꯠꯄ ꯌꯥꯒꯅꯤ ꯑꯩ ꯑꯗꯨꯝ ꯐꯣꯟ ꯇꯧꯔꯛꯑꯒꯦ ꯍꯧꯗꯣꯛꯂꯛꯑꯒꯦ ꯑꯗꯨꯏꯗꯨꯒ ꯆꯠꯂꯨꯁꯦ
ꯑꯗꯣ ꯑꯩꯗꯤ ꯑꯃꯨꯛꯇꯪ ꯑꯁꯣꯝ ꯅꯥꯀꯟꯒꯤ ꯑꯩꯈꯣꯏꯅ ꯈꯤꯇꯪ ꯂꯥꯞꯅ ꯆꯠꯄ ꯃꯐꯝꯗꯣ ꯑꯗꯨꯝ ꯁꯥꯏꯠꯇꯣ ꯑꯃꯨꯛꯇꯪꯗꯤ ꯆꯠꯅꯤꯡꯕꯅꯦ ꯌꯥꯝꯅ ꯀꯩꯒꯤꯅꯣ ꯈꯪꯗꯦ ꯁꯨꯝ ꯑꯗꯣꯝꯗ ꯆꯠꯁꯦꯅ ꯍꯥꯏꯅꯒꯤꯕꯁꯦ ꯑꯗꯨꯝ ꯐꯅꯁꯨ ꯌꯥꯝꯃꯦ ꯑꯗꯨꯒ ꯑꯗꯨꯝ ꯐꯔꯛ ꯍꯦꯛꯇ ꯇꯥꯏ ꯅꯣꯡ ꯑꯃꯨꯛ ꯇꯥꯅꯤ ꯂꯩ ꯍꯥꯎꯀꯠꯄꯅꯦ ꯑꯃꯨꯛ ꯍꯥꯏꯅꯤ ꯑꯗꯒꯤ ꯑ ꯊꯕꯛ ꯑꯃꯨꯛ ꯂꯩꯔꯦ ꯑꯃꯨꯛ ꯍꯥꯏꯅꯤ ꯈꯪꯗꯦ ꯑꯗꯨꯝ ꯃꯥꯁꯦ ꯐꯅꯗꯤ ꯀꯨꯏꯔꯦ ꯑꯗꯨꯝ ꯆꯠꯁꯦꯅ ꯍꯥꯏꯕꯁꯦ ꯑꯗꯨꯒ ꯑꯗꯨꯝ ꯍꯦꯛꯇ ꯇꯣꯛꯄ ꯑꯗꯣ ꯑꯗꯨꯃꯥꯏ ꯍꯦꯛꯇ ꯑꯣꯏꯌꯦ ꯑꯗꯣ ꯍꯌꯦꯡꯁꯤꯁꯨ ꯑꯗꯨꯃꯥꯏꯅ ꯆꯠꯁꯤꯔꯅꯗꯤ ꯈꯟꯕꯅꯦ ꯑꯗꯨ ꯇꯣꯛ ꯇꯣꯛꯄꯒꯤ ꯐꯤꯕꯝꯗꯁꯨ ꯇꯥꯗꯣꯗꯤ ꯃꯥꯜꯂꯦ ꯆꯠꯁꯤ ꯍꯦꯛꯇ ꯍꯥꯏꯅꯔꯗꯤ ꯑꯗꯨꯅ ꯆꯠꯁꯤꯕꯨꯗꯤ ꯍꯥꯏꯅꯗ꯭ꯔ ꯭ꯔ ꯌꯦꯡꯉꯁꯦ ꯑꯗꯨꯝ ꯐꯔꯛ ꯇꯥꯗ꯭ꯔꯒꯗꯤ ꯑꯁꯣꯝꯗ ꯑꯃꯨꯛꯇꯪꯗꯤ ꯆꯠꯃꯤꯟꯅ ꯆꯠꯂꯨꯁꯦ ꯌꯥꯝ ꯆꯠꯅꯤꯡ ꯈꯪꯗꯦ ꯏꯊꯟꯗ ꯑꯣꯏꯔꯒꯗꯤ ꯈꯤꯇꯪ ꯂꯥꯞꯄꯅꯤꯅ ꯅꯨꯡꯉꯥꯏꯈꯤꯗꯧ ꯃꯥꯟꯗꯦꯕꯀꯣ ꯁꯨꯝ ꯑꯗꯨꯒ ꯑꯅꯛꯄꯁꯤꯡꯁꯤꯕꯨꯗꯤ ꯈꯪꯗꯣꯏꯔꯁꯨ ꯑꯗꯨꯝ ꯆꯠꯍꯧꯔꯁꯨ ꯌꯥꯏꯗꯅꯀꯣ ꯑꯗꯨꯅ ꯑꯁꯣꯝꯒꯤ ꯑꯔꯥꯞꯄꯗꯣ ꯅꯣꯏ ꯑꯗꯨꯝ ꯑꯩꯈꯣꯏ ꯑꯅꯤ ꯑꯍꯨꯝ ꯁꯨꯔꯤꯀꯥꯟꯗ ꯑꯗꯨꯃꯥꯏꯅ ꯆꯠꯅꯤꯡꯕ ꯍꯥꯏ ꯍꯥꯏꯇꯥꯔꯦ ꯑꯣ ꯑꯩꯈꯣꯏꯒꯤ ꯏꯃꯥꯟꯅꯕ ꯑꯃ ꯍꯪꯗꯤꯦ ꯍꯪꯒꯦ ꯑꯗꯣ ꯃꯥꯗꯣ ꯑꯅꯤ ꯁꯨꯔꯝꯃꯤꯅ ꯍꯌꯦꯡꯁꯦ ꯁꯨꯇꯤ ꯑꯣꯏꯔꯝꯗꯧ ꯃꯥꯟꯗꯦꯅꯦ ꯑꯃ ꯁꯨꯇꯤ ꯑꯣꯏꯔꯁꯨ ꯑꯃꯗꯤ ꯑꯣꯏꯔꯝꯗꯧ ꯃꯥꯟꯗꯦ ꯑꯣ ꯌꯦꯁꯦ ꯌꯥꯔ ꯆꯠꯂꯁꯦ ꯑ ꯑꯩꯈꯣꯏꯗꯤ ꯑꯗꯨꯝ ꯌꯥꯗ꯭ꯔꯦ ꯍꯥꯏ ꯍꯥꯏꯔꯁꯨ ꯑꯁꯣꯝꯒꯤꯗꯨꯗ ꯍꯥꯏ ꯇ꯭ꯔꯥꯏ ꯇꯧꯁꯤ ꯀꯩ ꯋꯥꯈꯟꯗ ꯂꯩꯕꯤꯒꯦ
ꯍꯣꯏ ꯌꯥꯏꯌꯦꯦ ꯌꯥꯏꯌꯦꯦ ꯑꯗꯣ ꯅꯣꯡ ꯇꯥꯗ꯭ꯔꯗꯤ ꯌꯦꯡꯁꯤꯗꯣ ꯅꯣꯡꯒꯨꯝꯕ ꯈꯔ ꯇꯥꯕ ꯃꯪꯗꯧ ꯃꯥꯟ ꯇꯥꯔꯒꯗꯤ ꯑꯗꯨꯝ ꯑꯅꯛꯄ ꯆꯠꯁꯦ ꯑꯗꯨꯣ ꯅꯣꯡ ꯇꯥꯗꯣꯏ ꯍꯥꯏꯇꯥꯥꯔꯒꯗꯤ ꯑꯗꯨ ꯑꯁꯨꯝ ꯆꯠꯁꯦ ꯍꯥꯏꯔꯗꯤ ꯑꯗꯨꯝ ꯈꯤꯇꯪ ꯉꯟꯅꯗꯤ ꯆꯠꯅꯤꯡꯕ ꯍꯥꯏꯇꯥꯔꯦ ꯑꯩꯗꯣ ꯑꯗꯨꯝ ꯄꯨꯡ ꯑꯗꯩ ꯑꯗꯨꯝ ꯈꯌꯥꯛꯅꯔꯒ ꯅꯨꯡꯁꯥ ꯑꯗꯨꯃꯥꯏꯅ ꯇꯧꯔꯒ ꯊꯣꯛꯂꯛꯄꯗ ꯆꯠꯄꯁꯨ ꯑꯃꯨꯛ ꯅꯨꯡꯉꯥꯏ ꯇꯕꯣ ꯏꯁꯥꯗ ꯑꯗꯨꯃꯥꯏꯅ ꯇꯧꯕꯅꯤꯅꯀꯣ ꯑꯗꯣ ꯌꯦꯡꯁꯦ ꯑꯗꯣ ꯅꯪꯅ ꯆꯠꯁꯦ ꯍꯥꯏꯇꯥꯔꯦ ꯑꯗꯨꯝ ꯅꯣꯡꯃ ꯍꯥꯏꯗꯤ ꯈꯪꯉꯅꯤꯅ ꯑꯩꯣꯏ ꯀꯞꯊꯂꯛꯄꯗꯣ ꯈꯔ ꯉ ꯊꯣꯛꯂꯛ ꯇꯥꯔꯒꯗꯤ ꯑꯗꯨꯝ ꯅꯪꯉꯣꯟꯗꯁꯨ ꯑꯗꯨꯝ ꯄꯨꯡ ꯃꯉꯥ ꯇꯔꯥ ꯃꯉꯥ ꯃꯤꯅꯤꯠ ꯇꯔꯥ ꯁ꯭ꯋꯥꯏꯗ ꯑꯗꯨꯝ ꯐꯣꯟ ꯇꯧꯔꯛꯑꯒꯦ ꯑꯗꯨꯣ ꯃꯉꯥ ꯃꯈꯥꯏ ꯇꯥꯗ꯭ꯔꯤꯀꯥꯟꯗ ꯇꯥꯔꯒꯁꯨ ꯍꯥꯏꯌꯦꯠꯇꯦ ꯁꯨꯃꯥꯏꯅ ꯇꯥꯔꯒ ꯆꯠꯈꯤꯕꯅ ꯑꯗꯨ ꯈꯔ ꯐꯗꯕ ꯅꯠꯇ꯭ꯔꯗꯤ ꯉꯁꯥꯏ ꯌꯥꯝ ꯁꯥꯕ ꯅꯨꯃꯤꯠ ꯑꯣꯏꯇꯥꯥꯔꯗꯤ ꯋꯥꯕꯅ ꯍꯦꯟꯒꯅꯦꯕ ꯍꯥꯏꯗꯤ ꯆꯠꯂꯨꯕꯗꯣ ꯀꯩ ꯍꯥꯏꯅꯤ ꯏꯁꯥꯗꯣ ꯇꯩꯈꯠꯄꯒꯤ ꯃꯍꯨꯠꯇ ꯑꯗꯨꯝ ꯄꯠꯊꯔ ꯂꯩꯕꯗꯣ ꯑꯗꯨꯃꯥꯏꯅ ꯇꯧꯋꯦꯕꯀꯣ ꯑꯗ ꯍꯜꯂꯛꯑꯒ ꯑꯃꯨꯛ ꯆꯥꯛꯁꯦ ꯑꯃꯨꯛ ꯊꯣꯡꯉꯤ ꯁꯥꯕ ꯀꯩꯒ ꯊꯕꯛ ꯋꯥꯕ ꯈꯪꯗꯦ ꯆꯠꯂꯨꯕꯩ ꯋꯥꯕꯒ ꯑꯗꯩ ꯁꯥꯕꯒꯤ ꯋꯥꯕ ꯃꯄꯥ ꯃꯄꯥ ꯆꯥꯗꯅ ꯑꯗꯨꯝ ꯇꯟꯥꯟꯕ ꯈꯣꯠꯄ ꯇꯧꯕꯗꯣ ꯑꯗꯨꯃꯥꯏꯅ ꯇꯧꯋꯦꯕ ꯑ ꯍꯌꯦꯡꯁꯦꯀꯣ ꯍꯌꯦꯡꯗꯣ ꯑꯗꯨꯝ ꯍꯥꯏꯐꯦꯠ ꯀꯩꯅꯣ ꯇꯧꯗꯕ ꯑꯣꯏꯗ ꯇꯥꯔꯣꯏꯗꯕ ꯑꯣꯏꯕꯇꯥꯥꯔꯒꯗꯤ ꯑꯗꯨꯃꯥꯏꯅ ꯈꯔ ꯉꯟꯅ ꯑꯗꯨꯝ ꯆꯠꯈꯤꯁꯦ ꯑꯗꯨꯝ ꯈꯪꯒꯅꯤꯅ ꯈꯣꯠꯅꯅꯨꯡ ꯉꯝꯃꯤ ꯃꯉꯝꯗꯦꯗ ꯅꯣꯡ ꯇꯥꯔ ꯇꯥꯔꯒꯗꯤ ꯑꯗꯨꯝ ꯅꯣꯡ ꯇꯥꯔꯁꯨ ꯍꯞꯇꯥꯗ ꯑꯗꯨ ꯌꯥꯝ ꯀꯟꯗ꯭ꯔ ꯑꯗꯨꯝ ꯆꯠꯁꯤꯀꯣ ꯆꯠꯁꯦ ꯍꯥꯏꯗꯤ ꯁꯤꯣꯏ ꯑꯅꯛꯄꯁꯤ ꯑꯗꯨꯝ ꯆꯠꯂꯁꯨ ꯌꯥꯏꯗꯅꯀꯣ ꯑꯗꯨꯃꯥꯏꯅ ꯑꯗꯨꯝ ꯅꯨꯃꯤꯠ ꯅꯨꯃꯤꯠꯇꯨꯒꯤ ꯍꯥꯏꯗꯤ ꯃꯥꯒꯤ ꯀꯩꯅꯣꯗꯨꯒꯤ ꯃꯇꯨꯡ ꯏꯟꯅꯀꯣ ꯑ ꯉꯁꯥꯗꯨꯒꯤ ꯃꯇꯨꯡ ꯏꯟꯅ ꯑꯗꯨꯃꯥꯏꯅ ꯈꯟꯁꯦ ꯌꯥꯏꯀꯣ
ꯍꯣꯏ ꯍꯣꯏ ꯅꯪꯅ ꯅꯣꯡꯃ ꯅꯣꯡꯃꯒꯤ ꯁꯨꯝ ꯁꯨꯝ ꯉꯟꯈꯠꯂꯛꯑꯦ ꯍꯥꯟꯅꯗꯤ ꯃꯉꯥ ꯃꯈꯥꯏꯗ ꯍꯧꯗꯣꯛꯑꯝꯕꯅꯦ ꯑꯗꯨꯗꯒꯤ ꯑꯗꯨꯝ ꯍꯥꯏꯗꯤ ꯃꯉꯥ ꯃꯈꯥꯏ ꯈꯔ ꯍꯦꯜꯂ ꯆꯠꯂꯝꯕꯅꯤ ꯍꯧꯖꯤꯛꯅ ꯑꯃꯨꯛ ꯁꯨꯝ ꯁꯨꯝ ꯉꯟꯈꯠꯂꯦ ꯀꯩꯅꯣ ꯒ꯭ꯌꯥꯟ ꯇꯥꯔꯦ ꯅ ꯒ꯭ꯌꯥ ꯌꯥꯝ ꯁꯥꯡꯗꯣꯂꯛꯏ ꯅꯪꯁꯦ ꯍꯣꯏ ꯐꯔꯦ ꯐꯔꯦ ꯑꯗꯨꯗꯤ ꯅꯪꯅꯥꯎ ꯈꯣꯏ ꯃꯈꯩꯒ ꯂꯩꯃꯤꯟꯅꯔꯛꯑꯣꯀꯣ
ꯎꯝ ꯊꯝꯃꯦ ꯊꯝꯃꯦ